ꯇꯥꯔꯕꯣ ꯍꯥꯎ ꯇꯥꯔꯦ
ꯇꯥꯔꯕ
ꯇꯥꯔꯦ ꯇꯥꯔꯦ
ꯅꯪ ꯅꯪ ꯑꯦꯌꯥꯔꯄꯤꯁꯇꯣ ꯑꯦꯌꯥꯔꯄꯤꯁꯇꯣ ꯂꯧꯊꯣꯛꯑꯣ ꯑꯗꯨꯒ ꯂꯩ ꯈꯠꯄ ꯌꯥꯗ꯭ꯔꯣ
ꯂꯧꯊꯣꯛꯑꯒ ꯏꯈꯠꯂꯒꯦ ꯌꯥꯔꯦ
ꯑꯥ ꯑꯩꯁꯨ ꯇꯥꯔꯦ
ꯐꯔꯦ ꯐꯔꯦ ꯉꯁꯥꯏꯗꯨ ꯅꯦꯠꯋꯥꯛ ꯌꯥꯗꯕ ꯑꯣꯏꯗꯣꯏ
ꯑꯗꯨꯅꯦ ꯅꯦꯋꯥꯛꯇꯣ ꯌꯥꯗ꯭ꯔꯤꯔꯥ ꯑꯩꯒꯤꯔ ꯅꯪꯒꯤꯔ ꯐꯣꯟ ꯃꯩꯁꯦ ꯑꯃꯟꯕ ꯉꯥꯛꯇꯅꯤꯅ
ꯑꯩꯒꯤ ꯃꯥꯜꯂꯦ ꯑꯩꯒꯤꯗ ꯍꯥꯏꯗꯤ ꯑꯩꯈꯣꯏꯕꯥꯒꯤ ꯑꯩꯅ ꯐ꯭ꯂꯥꯏꯠ ꯃꯣꯠ ꯊꯝꯃꯒ ꯁꯠ ꯍꯥꯡꯉꯀꯥꯟꯗꯣ ꯑꯗ ꯑꯩꯈꯣꯏ ꯕꯥꯒꯤ ꯃꯤꯁ ꯀꯣꯜ ꯂꯩꯔꯝꯃꯦꯕ ꯑꯃ ꯐꯣꯟ ꯂꯥꯛꯈꯤꯕꯒꯤ ꯑꯗꯨ ꯅꯦꯠꯋꯥꯛ ꯌꯥꯗꯕ ꯃꯥꯜꯂꯦ ꯑꯗꯣ ꯑꯩꯈꯣꯏꯕꯥꯟ ꯍꯥꯏ ꯀꯥꯟꯗ ꯑꯩ ꯐꯣꯟ ꯇꯧꯕꯗꯨ ꯕꯤꯖꯤ ꯕꯤꯖꯤ ꯍꯥꯏꯌꯦ
ꯀꯃꯥꯅꯗꯨꯗꯤ
ꯎꯝ ꯑꯩꯒꯤꯗ ꯑꯣꯏꯔꯝꯃꯅꯤ
ꯎꯝ ꯎꯝ ꯑꯗꯨ ꯑꯗꯨ ꯅꯣꯏ ꯄꯨꯂꯞ ꯆꯥꯃꯤꯟꯅ ꯇꯥꯔꯦ ꯉꯁꯦ
ꯄꯨꯂꯞ ꯆꯥꯃꯤꯟꯅ ꯇꯥꯔꯦ ꯌꯦꯟ ꯊꯣꯡꯉꯤꯅ
ꯌꯦꯟ ꯀꯅꯥ ꯊꯣꯡꯉꯕ
ꯕꯤꯗ꯭ꯌꯥꯅ ꯊꯣꯡꯍꯧꯋꯦ
ꯑꯣ
ꯁꯤ ꯆꯥꯛꯇꯣ ꯑꯩꯒ ꯕꯤꯗ꯭ꯌꯥꯒꯒꯤꯅ ꯑꯩꯅ ꯁꯤꯗ ꯄꯨꯟꯅ ꯊꯣꯡꯉꯦ ꯆꯦꯅꯥꯂꯤꯁꯀ ꯆꯦꯁꯤꯂꯥꯒꯒꯤ ꯅ ꯃ ꯆꯦ ꯃꯣꯕꯥꯏꯅꯤ ꯄꯨꯟꯅ ꯑꯃ ꯊꯣꯡꯉꯛꯑꯅꯤ ꯀꯨꯀꯔꯗꯣ ꯆꯟꯗ ꯅꯠꯇ꯭ꯔ
ꯑꯣ ꯃꯥꯅꯦ ꯑꯗꯨꯕꯨꯗꯤ ꯃꯥꯏ ꯃꯥꯏꯒꯤ ꯑꯄꯤꯄꯤꯄ ꯄꯨꯅꯔꯛꯄꯅꯤꯅ ꯎꯝ ꯅꯪ ꯀꯩꯅꯣꯗꯤ ꯑ ꯅꯪ ꯁꯥꯟꯗꯕꯨ ꯈꯨ ꯌꯥꯁꯨ ꯑ ꯅꯪꯒꯗꯣ ꯑꯩꯅ ꯍꯥꯟꯅꯦ ꯌꯨꯝ ꯆꯠꯂꯨꯕ ꯅꯨꯃꯤꯠꯇꯣ ꯑꯗꯅ ꯇ ꯄꯤꯅꯦ ꯑꯦ ꯈꯤꯇꯪꯁꯨ ꯅꯨꯡꯉꯥꯏꯇꯦ ꯍꯪꯉꯕ ꯀꯦꯅꯤꯀꯥꯗꯣ ꯃꯥꯁꯨ ꯗꯤꯄꯥꯔꯠꯃꯦꯟ ꯆꯠꯅꯦ ꯍꯥꯏꯕ
ꯑ
ꯀꯀꯥ ꯂꯩꯅꯤꯀꯥ ꯆꯠꯃꯤꯟꯅꯈ꯭ꯔꯁꯦ ꯑꯩ ꯑꯗꯨꯝ ꯆꯠ ꯑꯗꯨ ꯅꯨꯃꯤꯠꯇꯅꯤ ꯑꯗꯨꯝ ꯆꯠꯂꯦ ꯈꯪꯗꯕ ꯑ ꯎ ꯇꯕꯄꯤꯂ ꯄꯨꯗ ꯀ ꯍꯥꯏꯔ ꯍꯥꯏꯦ ꯃ ꯑꯦꯡꯕ ꯍꯥꯏꯗꯤ ꯑꯩ ꯉꯒ ꯌꯣꯊꯣꯛꯄꯗ ꯑꯗꯨꯝ ꯄꯨꯡ ꯇꯔꯨꯛ ꯃꯈꯥꯏ ꯅꯤꯄꯥꯜ ꯇꯔꯛ ꯃꯈꯥꯏ ꯌꯊꯑꯕ ꯍꯪꯉꯒ ꯇꯥꯏ ꯇꯥꯏ ꯑꯗꯨ ꯄꯨꯡ ꯃꯣꯏ ꯅꯤꯄꯥꯥꯟꯅꯤꯥꯏꯅ ꯑꯉꯥꯡꯜ ꯍꯥꯏꯔꯛꯄꯁꯦ ꯅꯦꯅꯤꯀꯥꯟꯗꯃ ꯄꯥꯥꯃ ꯆꯠꯂ ꯀꯩꯊꯂꯛꯄꯅꯦ ꯅꯦꯅꯤꯀꯥꯟꯗ ꯆꯠꯃꯤꯟꯅꯔꯒꯁꯨ ꯂꯥꯛꯑꯣꯗꯣ ꯈꯔ ꯐꯪꯉꯕ꯭ꯔꯥ ꯑꯗꯨꯒꯃ ꯅꯪꯗꯣ ꯑꯃꯨꯛ ꯂꯥꯛꯄꯗꯏꯁꯦ ꯑꯅꯤꯒꯨꯝꯕꯁꯦ ꯑꯃꯨꯛ ꯍꯩꯇꯕꯅꯅꯦꯃ ꯆꯠꯈꯤꯕꯅ ꯎꯗ ꯩꯅ ꯅꯨꯡꯉꯥꯏꯇ꯭ꯔ ꯑꯩꯁ ꯍꯥꯏꯕ ꯑꯃ ꯍꯥꯏꯗꯤ ꯑꯃꯨꯛ ꯍꯩꯇ꯭ꯔꯒ ꯑꯃꯨꯛ ꯁꯅ ꯁꯛꯄꯨꯗꯦꯅ ꯑꯩꯁ ꯈꯜꯂꯦ ꯍꯪꯃꯕ꯭ꯔ
ꯑꯗꯨꯅꯦ ꯑꯩꯁꯨꯅꯦ ꯑꯩꯗꯤ ꯑꯩꯅ ꯍꯥꯏꯔꯅꯦ ꯆꯦꯅ ꯍꯥꯏꯔꯁꯤꯗ ꯄꯨꯁꯄꯥꯗꯣ ꯃꯌꯨꯝꯕꯣꯛ ꯆꯠꯈꯤ ꯃꯥꯕꯨ ꯀꯃꯥꯏꯅꯧꯕ ꯌꯧꯈ꯭ꯔ ꯆꯥꯠꯂꯁꯤꯅꯦ ꯑꯩꯅ ꯍꯥꯏꯁꯦ
ꯑꯗꯨ ꯑ ꯑꯩ ꯅꯨꯡꯉꯥꯏꯇ꯭ꯔꯕ ꯅꯪꯗꯣ ꯍꯥꯏꯗꯤ ꯑꯒꯨꯝꯕꯒꯨꯝꯕꯗꯣ ꯍꯩꯕꯗꯣ
ꯎꯝ
ꯇꯥꯗꯅ ꯀꯩ ꯄꯕ
ꯑꯩꯁꯨꯦ ꯆꯦ ꯁꯤꯂꯥ ꯆꯦ ꯑꯦꯅꯥꯂꯤꯁꯣꯏ ꯑꯣꯏ ꯏꯕ ꯆꯦ ꯅꯥꯔꯤꯁ ꯀꯩꯅꯅꯕꯕꯥꯅꯤ ꯆꯠꯄ ꯑꯣꯏꯔ ꯑꯗꯨ ꯑꯩꯁꯦ ꯌꯥꯔꯛꯦ ꯀꯦꯅ ꯌꯥꯔꯣꯏꯗꯨꯅꯦ ꯑꯩꯁꯨ ꯅꯪꯗꯣ ꯑꯅꯤ ꯄꯨꯕꯗꯣ ꯍꯩꯔꯣꯏꯗꯣ ꯈꯟꯕꯒꯤ ꯒꯤꯅꯦ ꯆꯠꯂꯣ ꯆꯠꯂꯣꯅ ꯑꯗꯨꯝ ꯑꯩꯁꯦ
ꯑꯗꯨꯥꯏꯂ
ꯎꯝ
ꯐ ꯊꯗ
ꯀꯩꯅꯣꯖꯦ ꯐꯣꯟꯖꯦ ꯇꯥꯕꯨꯗꯤ ꯇꯥꯔꯦꯕ ꯑꯗꯣ ꯅꯦꯠꯋꯥꯛꯇꯣ ꯌꯥꯝ ꯅꯨꯡꯉꯥꯏꯕꯗꯤ ꯑꯣꯏꯗ꯭ꯔꯤ
ꯨꯁꯨꯝꯀꯥꯟꯁꯤ ꯁꯨꯅꯨꯡ ꯅꯨꯡꯉꯥꯏ ꯇꯝ
ꯃꯄꯥ ꯑꯃ ꯂꯩꯔꯤꯌꯦ ꯁꯤꯗ ꯇꯧꯔꯗꯤ ꯇꯥꯏꯌꯦꯕ
ꯑꯗꯨ ꯃꯄꯥꯗ ꯂꯩꯩꯌꯣ ꯉꯥꯇꯪ
ꯀꯥ ꯃꯅꯨꯡ ꯁꯨ ꯅꯨꯡꯉꯥꯏꯇꯤꯌꯦ ꯀꯩꯒꯤꯅꯣ ꯈꯪꯗꯦ
ꯎꯝ ꯑꯩꯈꯣꯏꯗꯤ ꯋꯥꯏ ꯐꯥꯏꯗ ꯑꯗꯨꯝ ꯈꯤꯜꯂ ꯊꯝꯕꯅꯤꯅꯅꯦ
ꯃꯥ ꯑꯃꯨꯛ ꯁꯦꯡꯅ ꯇꯥꯔꯛꯑꯦꯍꯦ
ꯇꯥꯔꯕ
ꯇꯥꯔꯦ
ꯑꯩꯈꯣꯏꯗꯤ ꯋꯥꯏ ꯐꯥꯏꯗꯣ ꯑꯗꯨꯝ ꯅꯛꯄꯅꯤꯅꯅꯦ ꯑꯣ ꯏꯁꯥꯏ ꯅꯦꯠꯀ ꯑꯩꯈꯣꯏ ꯑꯩ ꯋꯥꯏ ꯐꯥꯏꯒ ꯑꯅꯤꯃꯛꯅꯦꯕ ꯊꯥꯇꯣꯛꯏꯖꯦ
ꯐꯩ ꯍꯥꯏꯕ ꯅꯪꯒꯤꯗꯤ ꯅꯣꯏꯗꯤ ꯑꯗꯣ
ꯑꯩꯈꯣꯏꯅꯤꯅ
ꯑꯩꯈꯣꯏꯗꯤ ꯋꯥꯏ ꯐꯥꯏꯗꯣ ꯑꯃꯨꯛ ꯃꯄꯥꯟꯗ ꯑꯝ ꯀꯩꯅꯣꯗ ꯕꯦꯔꯟ ꯗꯥꯗ ꯂꯦꯞꯄꯗꯤ ꯌꯥꯏꯌꯦꯕ ꯑꯗꯨ ꯅꯠ ꯇ꯭ꯔꯗꯤ ꯌꯥꯗꯦꯕ
ꯎꯝ
ꯑꯗꯨꯅꯅꯦ
ꯎꯝ
ꯀꯩꯩꯅꯣ ꯅꯪ ꯆꯥꯛ ꯊꯣꯡꯉꯕꯣ
ꯆꯥꯛ ꯊꯣꯡꯗ꯭ꯔꯦ ꯑꯩꯈꯣꯏꯗꯣ ꯉꯁꯤ ꯅꯨꯡꯗꯥꯡ ꯋꯥꯏꯔꯝꯗꯣ ꯆꯥ ꯀꯩꯀꯥ ꯊꯛ ꯆꯜꯂꯣꯔꯕꯥ ꯃꯦꯒꯤ ꯀꯥ ꯍꯧꯔ ꯆꯥꯥꯁꯜꯍꯧꯔꯕ ꯑꯗꯨꯗꯨꯒꯤ ꯆꯥꯛ ꯆꯅꯤꯡꯗꯔꯤ ꯉꯥꯇꯪ ꯂꯩꯔꯒ ꯆꯥꯖꯦꯅ ꯍꯥꯏꯅꯕ ꯑꯗꯨꯗꯨꯒꯤ ꯆꯥꯛꯀ ꯊꯣꯡꯗꯔꯤ ꯕꯔ꯭ꯦ ꯑꯩ ꯅ ꯍꯥꯟꯅ ꯅꯪꯗꯣ ꯅꯨꯡꯉꯥꯏ ꯑꯗꯨꯗꯨꯒ ꯅꯪꯗꯣ ꯑꯝꯇ ꯍꯥꯏꯒꯦ ꯁꯤ ꯅꯨꯄꯤꯁꯦ ꯇꯧꯋꯦ ꯑꯗꯨꯗꯨꯒ ꯑꯩꯖꯦ ꯌꯨꯝꯗ ꯑꯍꯤꯡꯂꯦꯛꯂꯛꯄꯒꯤ ꯑꯗꯨꯝ ꯑꯩꯖꯨ ꯗꯨꯝ ꯅꯣꯡꯉꯥꯜꯂꯒ ꯍꯜꯂꯛꯑꯕ ꯗꯩꯗꯨꯝ ꯀꯥꯎꯔꯦ ꯍꯥꯏꯗ꯭ꯔꯦ ꯑꯩꯅ ꯅꯨꯡꯉꯥꯏ
ꯎꯝ ꯑꯩꯖꯨ ꯅꯪꯗꯣ ꯅꯪ ꯑꯅꯤ ꯄꯨꯕꯗꯣ ꯉꯝꯃꯣꯏ ꯈꯟꯕꯒꯤ ꯑꯗꯨꯝ ꯆꯠ ꯂꯕꯅꯤ
ꯎꯝ ꯍꯣꯏ ꯑꯗꯨꯗꯤ ꯑꯩꯅ ꯏꯃꯥꯟꯅꯕꯤꯁꯨ ꯁꯛꯍꯜꯂꯦ ꯑꯗꯨꯒ ꯂꯤꯅꯤꯀꯥꯗꯣ ꯑꯃꯨꯛ ꯍꯥꯏꯍꯧꯗ꯭ꯔꯗꯤ ꯐꯕ ꯃꯥꯁꯨ ꯑꯃꯨꯛ ꯑꯩꯅ ꯍꯥꯏꯖꯜꯂꯨꯔꯕ ꯑꯗꯒꯤ ꯑꯃꯨꯛ ꯀꯃꯥꯏꯅ ꯇꯧꯅꯤ ꯑꯗꯨꯝ ꯑꯩꯗꯣ ꯆꯠꯂꯒꯦꯗ ꯑꯩ ꯁꯣꯏꯗ ꯁꯣꯔꯛ ꯄꯨꯗꯦꯅ ꯆꯠꯂꯦ ꯏꯕ‌ꯦꯝꯃꯥ ꯉꯔꯥꯡ ꯅꯍꯥꯟꯗꯤꯅꯦ
ꯑꯝ
ꯦ ꯃꯥꯒꯤ ꯑꯦ ꯇꯤ ꯑꯦꯝꯗ ꯆꯠꯂꯨꯁꯦꯅ ꯆꯠꯂꯦꯕ ꯈꯪꯉꯕ꯭ꯔꯥ ꯑꯗꯨꯗꯨ ꯂꯩꯕꯤ ꯑꯃ ꯒꯥꯔꯤ ꯑꯦꯇꯦꯝ ꯅꯠꯇꯦ ꯑꯣ ꯃꯥꯏ ꯄꯣꯠ ꯂꯩꯕ ꯆꯠꯄꯅꯦ ꯈꯨꯗꯣꯜ ꯂꯩꯇꯦꯡꯒ ꯑꯦꯂꯤꯁꯀꯗꯔ ꯀꯩꯅꯣꯝ ꯆꯠꯄꯅꯦꯕꯀꯣ ꯑꯅꯤꯃꯛ ꯑꯅꯤꯃꯛ ꯆꯠꯄ ꯑꯗꯒꯤ ꯒꯥꯔꯤ ꯑꯩꯈꯣꯏꯒꯤ ꯀꯥꯈꯠꯐꯝꯁꯦ ꯑ ꯁꯤꯗꯅ‌ꯦ ꯏꯕ‌ꯦꯝꯃꯥ ꯆ‌ꯦ ꯁ‌ꯣꯃ‌ꯣꯂꯥ ꯇꯥꯔꯤꯅꯤꯅ‌ꯦ
ꯍꯥꯏ
ꯥꯏꯗꯤ ꯒꯥꯔꯤ ꯊꯦꯡꯖꯤꯟꯅꯕ ꯑꯩꯁꯨꯅ‌ꯦ ꯑꯉꯝꯕ ꯀꯥꯈꯠꯄꯁꯦ ꯉꯝꯕ ꯀꯥ ꯈ ꯐꯖꯩꯁꯦ ꯍꯥꯏꯗꯤ ꯃꯌꯥꯝ ꯒꯥꯔꯤ ꯂꯥꯛꯄꯅꯤꯅ ꯑꯩꯅ ꯒꯥꯔꯤ ꯃꯌꯥꯝ ꯂꯥꯛꯄꯅꯤꯅ ꯑꯩꯁꯨ ꯐꯠ ꯂꯥꯎ ꯊꯧꯒꯠꯄ ꯌꯥꯗꯕꯅꯤꯅ ꯑꯩꯅ ꯑꯩꯁꯤꯁꯨ ꯒꯥꯔꯤꯁꯦ ꯑꯁꯣꯝ ꯅꯥꯀꯟꯗ ꯈꯤꯇꯪ ꯁꯨꯍꯤꯡ ꯁꯨꯝꯕꯩꯔꯣꯝꯒꯤꯗꯣ ꯑꯗꯥꯋꯥꯏꯗꯅ ꯈꯔ ꯂꯩꯇꯦꯝ ꯃꯥꯟꯅꯗ꯭ꯔ ꯁꯣꯝ ꯅꯥꯀꯟꯒꯤ ꯂꯩꯇꯦꯝ ꯃꯥꯟꯅꯗꯦꯗꯅ ꯁꯣꯔꯣꯛꯀ ꯗꯛ ꯂꯥꯎ ꯀꯥꯈꯠꯇ꯭ꯔꯅꯦ
ꯍꯣꯏ ꯍꯣꯏ
ꯑꯗꯨꯒꯅꯦ ꯑꯩꯒꯤ ꯑꯗꯨ ꯀꯥꯈꯠꯄ ꯉꯝꯃꯣꯏꯗꯕꯒꯤ ꯑꯩꯅ ꯒꯥꯔꯤꯁꯨ ꯌꯥꯝ ꯂꯥꯛꯄꯒꯤ ꯁꯣꯅꯥꯀꯟꯗ ꯀꯥꯈꯠꯂꯒꯦꯅꯦ ꯍꯦꯛ ꯃꯌꯥꯝ ꯆꯦꯞꯄꯗꯨꯒ ꯀꯥꯈꯠꯂꯕ ꯆ‌ꯦ ꯆ‌ꯦ ꯁ‌ꯣꯃ‌ꯣꯂꯥ ꯁꯤꯅ ꯒꯥꯔꯤ ꯂꯥꯛꯄ꯭ꯔꯥ ꯃꯅꯤꯡꯗꯁꯨ ꯌꯦꯡꯕ ꯑꯗꯨꯒꯅꯦ ꯃꯥꯗꯤꯅꯦ ꯑꯩꯉꯣꯟꯗ ꯄꯥꯏꯕ ꯅꯪꯍꯧꯗ꯭ꯔꯕꯅꯦ ꯃꯥꯁꯦ ꯇꯥꯔꯕ ꯈꯪꯉꯕ ꯏꯕ‌ꯦꯝꯃ ꯃꯊꯟꯗꯨꯗ
ꯁ‌ꯣꯛꯇꯕ꯭ꯔꯣ
ꯑ ꯏꯁꯤ ꯆꯠꯅꯤ ꯑꯗꯨꯒꯅꯦ ꯅꯣꯡꯅꯤ ꯂꯩꯔꯒ ꯑꯃꯨꯛ ꯍꯩ ꯂꯩꯇ ꯆꯦꯡ ꯀꯩꯀꯥ ꯊꯥꯗꯣꯛꯏꯅꯦ ꯈꯪꯉꯕ꯭ꯔꯥ
ꯐꯔꯦ ꯍꯥꯏꯔꯦ ꯁꯣꯛꯇꯤ ꯁꯣꯛꯇꯕ ꯅꯠꯇ꯭ꯔꯣ
ꯁꯨꯍꯧꯗ꯭ꯔꯦ ꯃꯥꯅꯁꯨ ꯃꯈꯣꯛ ꯀꯥꯏꯩ ꯈꯟꯗꯕꯤꯗꯅꯦ ꯃꯥꯅ ꯉꯥꯍꯧꯔꯦꯕ ꯅꯨꯡ ꯅꯨꯡꯒ ꯅꯨꯡ ꯃꯀꯨꯞ ꯃꯀꯨꯞ ꯇꯥꯗ꯭ꯔꯥ ꯅꯨꯡ ꯑꯇꯧꯕꯩꯗꯤ ꯇꯥꯗ꯭ꯔꯒ ꯅꯨꯡ ꯃꯀꯨꯞ ꯃꯀꯨꯞꯇꯨꯗ ꯃꯥꯅ ꯈꯨꯠꯇꯣ ꯈꯤꯇꯪ ꯀꯩꯅꯣ ꯇꯧꯔꯦ ꯈꯨꯠꯇꯣ ꯅꯨꯡꯒꯤ ꯌꯩꯁꯜꯂꯨꯕꯒꯤ ꯃꯄꯥꯗꯨꯒ ꯑꯗꯒꯤ ꯊꯨꯅ ꯍꯥꯏꯔꯒ ꯉꯥꯛꯎꯕꯩꯗꯨꯒ ꯏꯁꯤꯗ ꯆꯪꯉꯦ ꯀ ꯑꯃꯨꯇꯒ ꯇꯩꯅꯔꯦ ꯃꯌꯥꯝ ꯆꯁꯤꯜꯂꯦ ꯑꯁ ꯑꯩꯁꯨ ꯑꯩ ꯑꯩꯗ ꯅꯠꯇꯅ ꯃꯤꯁꯨ ꯁꯣꯛꯍꯜꯂꯦꯅ ꯑꯩꯁꯨ ꯊꯋꯥꯏ ꯅꯨꯡꯉꯥꯏꯇ꯭ꯔꯦ
ꯑꯗꯦ ꯑꯗꯦ ꯑꯗꯨꯕꯨꯗꯤ ꯑꯗꯨꯝꯕ ꯈꯔ ꯇꯧꯔꯒ ꯍꯥꯏꯔꯛꯇꯣꯏꯅꯦ
ꯑꯗꯨꯒꯤꯅꯦ ꯑꯗꯨ ꯌꯧꯅꯤꯡꯉꯤꯗꯤ ꯍꯥꯏꯗꯤ ꯌꯥꯝ ꯁꯣꯡꯃꯗꯤ ꯑꯩ ꯄꯥꯈꯠꯂꯦ ꯍꯥꯏꯕ ꯑꯗꯨꯒ ꯑꯩꯕꯨꯗꯤ ꯀꯩꯝꯇ ꯍꯧꯧꯗ꯭ꯔꯦꯕꯀꯣ ꯑꯗꯨꯒ ꯑꯁ ꯀꯟꯕꯗꯨꯗꯤ
ꯆꯦ ꯁꯣꯡꯃꯣ ꯂꯥꯛꯗꯣ ꯀꯤꯔꯅꯤ ꯃꯊꯪ ꯊꯣꯡꯕ
ꯍꯜꯂꯣ ꯑꯣ ꯇꯕ꯭ꯔꯥ
ꯇꯥꯏꯌꯦ ꯑꯩꯅ ꯉꯥꯡꯕ ꯇꯥꯗ꯭ꯔꯣ
ꯇꯥꯏ ꯇꯥꯏ ꯅꯪ ꯑꯁ ꯍꯟꯗꯛꯀꯤ ꯄ꯭ꯔꯣꯒ꯭ꯔꯦꯁ ꯔꯤꯄꯣꯔꯠ ꯏꯕ ꯂꯣꯏꯔꯕ꯭ꯔꯣ ꯀꯃꯥꯏꯅ ꯇꯧꯔꯒꯦ
ꯄ꯭ꯔꯣꯒ꯭ꯔꯦꯁꯤꯞ ꯄꯣꯠꯇꯣ ꯀꯔꯤꯅꯣ ꯑꯃꯠꯇ ꯏꯕꯁꯨ ꯍꯧꯗ꯭ꯔꯤ ꯑꯩꯈꯣꯏꯗꯤ ꯅꯦꯠ ꯑꯦꯛꯖꯥꯝꯅ ꯃꯔꯣꯟ ꯑꯃ ꯑꯁ ꯑꯩ ꯀꯣꯛ ꯉꯧ ꯑꯩꯈꯣꯏꯒꯤ ꯄ꯭ꯔꯣꯒ꯭ꯔꯦꯁ ꯔꯤꯄꯣꯔꯠꯇꯣ ꯗꯦꯠ ꯇꯦꯟꯗ ꯑꯣꯏꯍꯜꯂꯦꯕ ꯑꯩꯈꯣꯏꯅ ꯖꯨꯂꯥꯏ ꯇꯦꯟꯗ ꯍꯥꯏꯅꯕ ꯆꯠꯂꯣꯏꯅꯦ ꯄ꯭ꯔꯣꯒ꯭ꯔꯦꯁ ꯔꯤꯄꯣꯔꯠ ꯄꯤꯔꯅꯤ ꯗꯦꯠ ꯊꯣꯛꯂꯛꯑꯅꯤꯅ ꯍꯥꯏꯔꯛꯄꯗꯒꯤ ꯑꯩꯈꯣꯏꯁ ꯆꯠꯂꯦ ꯑꯩꯈꯣꯏ ꯅꯦꯠ ꯂꯣꯏꯔ ꯇꯥꯍꯟꯕꯤꯌꯨꯅ ꯍꯥꯏꯔꯦ ꯑꯗꯨ ꯅꯦꯠ ꯂꯣꯏꯕꯒꯗꯤ ꯀꯃꯥꯏꯃꯨꯛ ꯇꯥꯍꯟꯅꯤ ꯅꯣꯡ ꯅꯤꯅꯤꯗꯪꯗꯤ ꯃꯇꯝꯗꯨꯣ ꯄꯤꯔꯒ ꯅꯠꯇ꯭ꯔꯗꯤ ꯅꯍꯥꯟꯗꯩꯁꯨ ꯀꯔꯤꯝꯇ ꯇꯧꯗ꯭ꯔꯤꯕꯅꯤꯅ ꯁꯦꯡꯅ ꯍꯥꯏꯔꯦꯕ ꯑꯩꯈꯣꯏꯁꯦ ꯑꯗꯨꯒ ꯑꯗꯩꯗꯤ ꯑꯣꯖꯥꯁꯤꯡꯗꯨꯅ ꯍꯟꯗꯛꯀꯤꯗꯤ ꯗꯦꯠ ꯇꯦꯟꯐꯧ ꯁꯪꯗꯣꯛꯑꯒꯦ ꯑꯗꯨꯒ ꯍꯟꯗꯛꯀꯤꯗꯩꯗꯤ ꯅꯦꯠ ꯑꯣꯏꯕꯗꯩꯗꯤ ꯅꯣꯏ ꯔꯤꯁꯔꯁꯇ ꯐꯖꯅ ꯃꯥꯏ ꯈꯛꯇ ꯑꯣꯟꯁꯤꯜꯂꯨꯀꯣꯅ ꯍꯥꯏꯔꯦ ꯑꯩꯈꯣꯏꯁꯦ ꯍꯣꯏꯅ ꯍꯥꯏꯔꯃ ꯂꯥꯛꯑꯦ
ꯎꯝ ꯅꯣꯏꯗꯤ ꯐꯩꯕꯃ ꯑꯩꯈꯣꯏꯗꯤ ꯍꯥꯏꯗꯨꯁꯦ ꯀꯅꯥꯝꯇꯁꯨ ꯍꯥꯏꯅꯔꯛꯇꯦ ꯑꯩꯈꯣꯏꯗꯪ ꯑꯣꯏꯕ ꯍꯥꯏꯗꯤ ꯑꯩꯈꯣꯏꯗꯣ ꯑꯗꯨꯝ ꯑꯌꯥꯝꯕꯅꯁꯨ ꯌꯥꯏꯔ ꯐꯥꯎꯕ ꯁꯨꯝ ꯍꯥꯏꯗꯤ ꯑꯗꯨꯝ ꯀꯩꯝ ꯍꯥꯏꯅꯔꯗꯤ ꯇꯟ ꯗꯅꯥ ꯅ
ꯅꯪ ꯀꯩꯅꯣ ꯇꯧꯔꯕ ꯅꯪ ꯏꯗ ꯂꯣꯏꯔꯕ ꯋꯥ
ꯑꯩ ꯏꯕꯕꯨꯗꯤꯕꯨ ꯑꯩ ꯅꯍꯃꯨꯛ ꯀꯥꯕꯨ ꯁꯥꯕꯣꯛ ꯂꯣꯏꯁꯟꯈꯔꯦ
ꯑꯥ
ꯑ ꯀꯩꯅꯣ ꯇꯧꯕꯣ ꯀꯥꯡꯕꯨ ꯁꯥꯕꯨ ꯂꯣꯏꯁꯤꯟꯈ꯭ꯔꯦ ꯑꯗꯨꯒ ꯍꯟꯗꯛꯀꯤ ꯑꯃꯨꯛꯀ ꯉꯔꯥꯡ ꯍꯥꯟꯗꯣ ꯁꯥꯔꯗ ꯌꯦꯡꯍꯜꯂꯨꯔꯦ ꯑꯗꯨꯒ ꯁꯥꯔꯅ ꯑꯃꯨꯛ ꯈꯔ ꯈꯤꯇꯪ ꯁꯦꯝꯠꯇꯣꯔꯛꯑꯦ ꯍꯥꯞꯇ ꯍꯥꯞꯆꯤꯟꯗ ꯑꯩꯒꯤ ꯐꯖꯅ ꯅꯝꯗꯕ ꯑꯗꯨꯗꯨꯒꯤ ꯉꯁꯤꯗꯣ ꯅꯝꯃꯦ ꯈꯣꯠꯂꯦ ꯉꯁꯥꯏ ꯅꯨꯡꯊꯤꯟꯗꯣ ꯂꯣꯏꯁꯤꯜꯂꯦ ꯑꯗꯨꯗꯨꯒꯤ ꯍꯌꯦꯡ ꯌꯦꯡꯍꯜꯂꯨꯒꯦ ꯇꯧꯕꯅꯦ ꯑꯃꯨꯛ
ꯐꯩ ꯅꯪ ꯍꯥꯟꯅ ꯈꯔ ꯏꯕ ꯂꯩꯍꯧꯔꯤꯗꯨ ꯐꯠꯇꯦ
ꯎꯝ ꯑꯩ ꯍꯥꯟꯅ ꯏꯍꯧꯔꯤꯅꯦ ꯏꯕꯦꯝꯃ ꯆꯩꯅꯥꯗ ꯁꯣꯏꯏꯕ ꯃꯇꯝꯒꯤꯗꯣ ꯍꯣꯏ ꯑꯗꯨ
ꯑꯩꯈꯣꯏꯗꯤ ꯀꯩꯝꯇ ꯏꯗ꯭ꯔꯤꯕ ꯑꯩꯗꯤ ꯑꯝꯇ ꯍꯧꯗ꯭ꯔꯤ ꯂꯩꯁꯣꯝꯇ ꯄꯥꯗ꯭ꯔꯤꯕ
ꯎꯝ ꯅꯪꯅꯤꯔꯀꯤ ꯄꯥꯔꯝꯕꯔꯤꯕꯤꯕ
ꯅꯦꯠꯀꯤ ꯂꯣꯏꯔꯒ ꯅꯠꯇ꯭ꯔꯗꯤ ꯑꯩ ꯒ꯭ꯌꯥꯟ ꯃꯦꯟ ꯇꯥꯗꯦꯕ ꯃꯤꯍꯠ ꯑꯦꯖꯥ ꯂꯨꯔ ꯐꯒꯅꯤ ꯇꯧꯗꯣꯏꯁꯦ ꯏꯕ ꯍꯧꯗꯣꯏꯅꯦ ꯄꯥꯕ ꯍꯥꯏꯖꯦ ꯄꯥꯅ ꯄꯥꯅ ꯈꯪꯗꯕꯗꯨꯣ ꯈꯪꯕ꯭ꯔꯥ
ꯎꯝ
ꯑꯗꯨꯃꯥꯏꯅ
ꯏꯟꯗꯤꯔꯥ ꯑꯩꯗꯤ ꯕꯦꯃꯥꯕꯨ ꯇꯥꯏ ꯇꯥꯏ ꯕꯣꯔꯤꯡ ꯌꯥꯝꯁꯨ ꯈꯜꯂꯦ ꯍꯥꯟꯅ ꯄꯥꯈꯤꯕꯃ ꯉꯩꯁꯤꯁꯨ ꯈꯪꯗ ꯈꯪꯒꯨꯝ ꯇꯧ ꯌꯥꯝ ꯄꯥꯅꯤꯡꯗꯕꯗꯣ
ꯑꯧ ꯑꯧ ꯑꯗꯨꯅ ꯍꯦꯟꯅ ꯇꯟꯕꯅꯦ ꯍꯥꯏꯗꯤ ꯑꯩꯈꯣꯏꯗ ꯁꯨꯡ ꯄ ꯄꯥꯗ꯭ꯔꯤꯀꯥꯟꯗ ꯄꯥꯕꯅꯦ
ꯅꯨꯡꯉꯥꯏꯕ ꯏꯟꯗꯤꯔꯥꯗꯅ ꯃꯤꯅ ꯁꯨꯝ ꯇꯧꯔꯗꯤ ꯁꯨꯝ ꯇꯜꯂꯛꯏꯁꯦ ꯑꯗꯨꯒꯤ ꯑꯣꯖꯥꯅꯤ ꯄꯥꯒꯤꯒꯨꯝꯁꯨ ꯇꯧ ꯈꯪꯕ ꯍꯦꯛꯇ ꯃꯥꯥꯟꯂꯒ ꯄꯥꯅꯤꯡꯗꯕꯗꯨ ꯑꯣꯏꯔꯅꯦꯕ ꯑꯗꯨꯒꯅꯦ ꯑꯦꯛꯖꯥꯝ ꯑꯌꯥꯁꯤꯗ ꯔꯤꯚꯤꯖꯟ ꯆꯠꯂꯒꯦ ꯇꯧꯔꯀꯥꯟꯁꯤꯗꯅꯦ ꯑꯃꯨꯛꯀ ꯃꯀꯣꯛꯇꯗꯤ ꯄꯥꯗꯗꯤ ꯌꯥꯔꯔꯣꯏꯕ
ꯑꯗꯨꯃꯥꯏꯅ ꯇꯧꯋꯤ ꯑꯗꯨꯏꯅꯤ ꯃꯤ ꯀꯨꯏꯔ ꯀꯨꯏꯔꯒ ꯑꯗꯨꯝ ꯍꯥꯎꯗꯦ ꯍꯥꯏꯔꯤꯁꯦ ꯑꯅꯧꯕ ꯑꯅꯧꯕ ꯑꯉꯥꯡꯈꯩꯅ ꯁꯠ ꯐꯥꯎꯏꯗꯣ ꯍꯦꯛ ꯑꯅꯧꯕ ꯄꯥꯕꯅ ꯐꯩꯕ ꯈꯪꯕ꯭ꯔꯥ
ꯃꯥꯅꯦ ꯃꯥꯅꯦ
ꯈꯔ ꯄꯥꯈ꯭ꯔꯕꯁꯨ ꯃꯥꯟꯕꯒꯤ ꯏꯟꯇꯔꯦꯁ ꯍꯥꯏꯗꯤ ꯊꯋꯥꯏ ꯌꯥꯎꯁꯤꯟꯅꯁꯨ ꯄꯥꯗꯦ ꯍꯩ ꯍꯩꯈ꯭ꯔꯦꯗ ꯄꯥꯈ꯭ꯔꯦꯗ ꯈꯜꯂꯒ ꯌꯦꯡꯗ ꯌꯦꯡꯁꯤꯜꯂꯨꯔ ꯒ ꯑꯃꯨꯛ ꯍꯩꯔꯝꯗꯕꯗꯨ
ꯎꯝ
ꯑꯗꯨꯃꯥꯏꯅ ꯇꯧꯋꯦꯕ
ꯇꯧꯋꯦ ꯇꯧꯔꯦ ꯈꯪꯗꯦ ꯇꯧꯔꯤꯁꯦ
ꯅꯪ ꯂꯥꯏꯕ꯭ꯔꯦꯔꯤꯁꯨ ꯆꯠꯇ꯭ꯔꯕꯣ ꯑꯗꯨꯗꯤ
ꯑꯩ ꯆꯠꯇ꯭ꯔꯦꯗ ꯂꯥꯏꯕ꯭ꯔꯦꯔꯤ ꯃꯃꯥꯡꯗꯒꯤ ꯄꯩꯁꯥ ꯑꯗꯨꯝ ꯄꯥꯝꯃꯨꯔꯕ ꯃꯃꯥꯡ ꯊꯥꯗꯨꯁꯨ ꯌꯧꯅꯦ ꯍꯦꯛ ꯄꯩꯁꯥ ꯄꯤꯕꯒ ꯑꯩꯁꯨ ꯌꯨꯝ ꯆꯠꯄꯅꯦ ꯈꯣꯠꯄꯅꯦ ꯑꯗꯨꯝ ꯇꯧꯔꯦ ꯆꯠꯇ꯭ꯔꯦ ꯃꯊꯪꯒꯤ ꯊꯥꯗꯨ ꯄꯩꯁꯥ ꯄꯤꯔꯦ ꯑꯗꯨꯁꯨ ꯆꯞ ꯂ ꯆꯠꯇꯕꯩ ꯑꯗꯨꯝ ꯇꯧꯔꯦ ꯑꯁ ꯑꯩ ꯆꯠꯂꯒꯨꯝꯒꯦ ꯑꯗꯨꯝ ꯑꯩ ꯄꯩꯁꯥ ꯌꯥꯝ ꯄꯥꯝꯃꯨ ꯅ ꯀꯥꯗꯅꯦ
ꯑꯦꯝ ꯎꯗ ꯆꯠꯁꯤꯅ
ꯑꯦꯝ ꯌꯨꯗ ꯑꯁ ꯑꯩ ꯅꯨꯡꯁꯥ ꯌꯥꯝ ꯁꯥꯏꯕꯦꯝ
ꯑꯗꯨꯕꯨꯗꯤ ꯅꯨꯡꯁꯥ ꯌꯥꯝ ꯁꯩ꯫
ꯎꯝꯝ ꯑꯩ ꯑꯗꯨꯝ ꯇꯝ ꯇꯝ ꯍꯣꯠꯅꯥꯔꯒꯦ꯫
ꯏꯗꯤꯔꯥ ꯏꯕꯦꯝꯃ ꯄꯥꯗꯦ ꯅ ꯀꯥꯏꯩꯅ ꯍꯥꯏꯔꯦ ꯇ ꯃꯅꯤꯗꯣ ꯗꯂꯤꯌꯥ ꯌꯥ ꯑꯗꯨ ꯎꯝ
ꯆꯥꯛ ꯆꯥꯕꯣꯏ ꯀꯧꯔꯦ ꯑꯗꯨ ꯁꯤꯒꯤꯗꯤ ꯂꯣꯏꯁꯤꯜꯂꯒ ꯃꯤꯅꯤꯠ ꯇ꯭ꯔꯦꯅꯤꯊꯣꯏ ꯁꯨꯜꯍꯜꯂꯥꯒꯥ꯫ ꯆꯛ ꯆꯔꯥꯒꯥ꯫
ꯍꯣ ꯍꯣꯏ ꯑꯗꯨꯖꯥ ꯑꯩꯁꯨ ꯀꯩꯅꯣ ꯇꯧꯔꯒꯦ ꯁꯤꯕꯨ ꯂꯣꯢꯁꯜꯂꯒ ꯑꯩꯁꯨ ꯆꯥꯛꯀ ꯊꯣꯡꯉꯒꯦ
ꯍꯣꯏ ꯍꯣꯏ ꯆꯛ ꯀꯦꯏꯀꯥ ꯊꯣꯉ꯭ꯒꯥ ꯒꯥ ꯀꯩꯅꯣ ꯗꯨ ꯎꯝ꯫ ꯕꯦꯂꯤꯌꯥꯂꯤꯌꯥꯗꯣ ꯅꯍꯥꯟ ꯆꯦ ꯂꯩꯃꯒ ꯊꯦꯡꯅꯩ ꯍꯥꯏꯌꯦ ꯆꯦ ꯂꯩꯃꯅ ꯃꯣꯏꯔꯣꯝꯗ ꯀꯩꯅꯣ ꯆꯠꯄꯗ ꯑ ꯃ ꯂꯨꯍꯣꯡ ꯅꯣꯡꯉꯥꯟꯕꯩ ꯆꯠꯄꯗ ꯑꯗꯨ ꯑꯗꯣ ꯂꯨꯍꯣꯡꯕꯗꯣ ꯃꯥꯏ ꯂꯨꯍꯣꯡꯕ ꯐꯦꯕꯋꯥꯔꯤꯗ ꯇꯥꯔꯅꯤ ꯂꯥꯛꯎ ꯍꯥꯏꯔꯛꯏ ꯕꯇꯣꯟ ꯇꯧꯔꯛꯇꯣꯏꯅꯤ ꯀꯥꯏꯅ
ꯎꯝ
ꯐꯦꯕꯋꯥꯔꯤꯗ ꯇꯥꯔꯅꯤ ꯍꯥꯏꯌꯦ ꯂꯨꯍꯣꯡꯕ ꯑꯣꯛꯇꯣꯕꯔꯗ ꯃꯪꯒꯣꯣꯟ ꯀꯥꯔꯒ ꯁꯚꯏꯗ ꯑꯅꯤ ꯕꯥꯔꯇꯣꯟ ꯇꯧꯔꯛꯇꯣꯏꯅꯤ ꯈꯣꯠꯇꯣꯏꯅꯤ ꯍꯥꯏꯕ ꯏꯟꯗꯤꯔꯥ ꯍꯣꯏꯒ ꯂꯥꯛꯎ ꯀꯥꯏꯅ ꯍꯥꯏꯔꯛꯏꯌꯦ ꯑꯗꯨ ꯅꯣꯡꯉꯥꯟ ꯑꯗꯨꯗ ꯁꯤꯗ ꯕꯤꯗꯤꯌꯥꯁꯦ ꯐꯣꯟ ꯇꯧꯔꯛꯑꯦꯕ
ꯎꯝ
ꯆꯦ ꯂꯩꯃꯥ ꯊꯦꯡꯅꯩ ꯈꯣꯠꯂꯤ ꯇꯝꯃꯛꯄꯒꯤ꯫ ꯑꯗꯨꯒꯥꯅꯦ꯫ ꯑꯩꯈꯣꯏ ꯏꯟꯖꯥꯎꯗꯨ ꯗꯣꯛ ꯀꯇꯔꯗ ꯑꯃꯨꯛ ꯄꯨꯈꯠꯅꯩꯅꯦ ꯍꯟꯗꯛꯁꯨ
ꯎꯝ
ꯀꯩꯅꯣ ꯅꯍꯥꯟ ꯑꯍꯤꯡꯗ ꯑꯦꯂꯔꯖꯤ ꯇꯧꯔꯛꯑꯦꯅꯅꯦ ꯄꯦꯔꯥꯁꯇꯥꯃꯣꯟ ꯗꯣꯁ ꯍꯦꯟꯕꯒꯤ ꯑꯣꯏꯕ ꯃꯥꯜꯂꯦꯕ ꯃꯥꯅ ꯑꯅꯤꯖꯁꯤ ꯊꯂꯣꯏꯔꯔꯕ ꯑꯗꯨꯒꯥ ꯔꯤꯃꯁ ꯗꯁꯨ ꯑꯃꯨꯛ ꯄꯨꯛ꯫ ꯈ꯭ꯇꯅꯥꯏ ꯑꯍꯤꯡ ꯑꯍꯨꯝ ꯇꯥꯔꯦ ꯈ꯭ꯡꯕ꯭ꯔꯥ꯫ ꯃꯣꯏꯅꯥ ꯍꯜꯀꯄꯥꯗꯨ꯫ ꯃꯣꯏ ꯑꯗꯨꯋꯥꯏ ꯃꯣꯏꯗ ꯂꯩꯕ ꯑꯉꯥꯡ ꯑꯅꯤꯒ ꯃꯣꯏ ꯑꯍꯨꯝ ꯆꯠꯃꯤꯟꯅꯩꯌꯦꯕ